ꯇꯥꯕ꯭ꯔꯣ
ꯇꯥꯔꯦ ꯇꯥꯔꯦ
ꯎꯝ
ꯑꯁ ꯅꯍꯥꯟ ꯎꯝ ꯊꯥꯏꯅꯒꯤ ꯑꯩꯈꯣꯏꯅ ꯄꯨꯜꯂꯝꯕꯒꯤ ꯋꯥꯔꯤ ꯀꯩꯀꯥ ꯁꯥꯁꯤꯅꯦ ꯀꯔꯤꯔꯣ ꯑꯁ ꯃꯦꯃꯣꯔꯤꯗꯣ
ꯋꯥꯔꯤ ꯀꯨꯏꯈ꯭ꯔꯕ ꯑꯃ ꯇꯝꯒꯦꯗꯣ
ꯍꯣꯏ
ꯗꯣꯛꯂꯛꯔꯒ ꯑꯃꯨꯛ ꯑꯥ ꯁꯤꯔꯕ
ꯎꯝ ꯀ꯭ꯂꯥꯁ ꯑ
ꯁꯥꯎꯈ꯭ꯔꯦꯍꯦ ꯆꯥꯛꯀꯤꯁꯨ
ꯆꯥꯛꯆꯥ ꯑꯁ ꯆꯝꯐꯨꯠ ꯆꯥꯎ ꯍꯥꯏꯕꯁꯦ ꯄꯪꯆꯥꯗ ꯆꯥꯕꯤ ꯃꯥꯜꯂꯦ ꯑꯃꯨꯀ
ꯎꯝ ꯆꯝꯐꯨꯠ ꯆꯝꯐꯨꯠꯇꯨꯗ ꯍꯋꯥꯏ ꯍꯋꯥꯏ ꯊꯣꯡꯉꯒ ꯇꯧꯕꯁꯦ ꯑꯁ ꯐꯖꯔꯦ ꯄꯨꯛꯇꯤ ꯅꯨꯡꯁꯤꯠ ꯅꯨꯡꯁꯤꯠꯅ ꯊꯜꯂꯦ
ꯅꯨꯡꯁꯤꯠꯅ ꯄꯣꯝꯊꯣꯛꯇꯅꯀꯣ ꯑꯃꯨꯕꯗꯣ ꯉꯕ ꯌꯥ ꯌꯥꯗ꯭ꯔꯣ
꯭ꯔꯣ ꯍꯥ
ꯑꯃꯨꯕꯗꯣ ꯈꯔ ꯍꯥꯞꯄ ꯌꯥꯔꯦ ꯑꯗꯣ ꯍꯥꯎꯔꯗꯤ ꯈꯔꯗꯤ ꯆꯥꯛꯒ ꯍꯦꯟꯅ ꯆꯪꯕꯅꯤꯗ
ꯑꯁ ꯑꯩꯈꯣꯏ ꯑꯩꯈꯣꯏ ꯀꯩꯅꯣꯗ ꯀꯔꯤ ꯄꯣꯠꯇ ꯑꯗꯨ ꯑꯃꯨꯕꯗꯣ ꯍꯣꯏꯔꯒ ꯌꯥꯗꯦꯅꯦ ꯆꯪꯉꯨ ꯌꯥꯗꯦꯅꯦ
ꯑꯗꯨ ꯐꯧ ꯆꯪꯗ꯭ꯔꯗꯤ ꯈꯪꯗ꯭ꯔꯦ
ꯑꯗꯨ ꯆꯪꯅꯤꯡꯉꯥꯏ ꯅꯣꯏ ꯅꯣꯏꯁꯦ ꯄꯩꯁꯥ ꯌꯥꯝ ꯄꯥꯏꯗꯦ ꯍꯥꯏꯔꯛꯑꯦ ꯑꯩꯈꯣꯏꯉꯣꯟꯗ ꯅꯣꯏ ꯃꯀꯣꯛꯁꯦ ꯌꯥꯝ ꯄꯥꯏꯗꯦ ꯍꯥꯏꯔꯛꯑꯦ ꯑꯃꯨꯕꯁꯤꯡꯅ
ꯃꯀꯣꯛ ꯇꯥꯡꯕꯗꯨꯔꯣ
ꯎꯝ ꯃꯀꯣꯛ ꯇꯥꯡꯕ ꯅꯣꯏ ꯌꯥꯝ ꯌꯥꯝ ꯄꯥꯏꯗꯦ ꯑꯗꯨꯅ ꯅꯣꯏꯒꯤ ꯑ ꯀꯣꯔꯐꯨꯗ ꯑ ꯀꯔꯤ ꯍꯥꯏꯅꯤ ꯀꯔꯤ ꯄꯣꯠꯇ ꯆꯪꯅꯤꯡꯗꯦ ꯍꯥꯏꯔꯛꯑꯦ
ꯃꯀꯣꯛ ꯇꯥꯡꯕꯗꯣ ꯂꯤꯃꯟꯕꯗꯨꯗ ꯄꯥꯏꯅꯤꯡꯗ꯭ꯔꯦꯗꯅ ꯍꯥꯏꯕ ꯍꯥꯏꯕ ꯌꯥꯗ꯭ꯔꯗꯣ ꯅꯧꯕ ꯑꯣꯏꯗꯤ ꯐꯥꯕ ꯃꯀꯣꯛ ꯇꯥꯡꯕꯗꯣ
ꯎꯝ ꯒ꯭ꯔꯤꯟ ꯄꯦꯄꯔꯗꯣ ꯒ꯭ꯔꯤꯟꯗꯨ ꯑꯣꯏꯅ ꯄꯥꯝꯃꯦ ꯍꯥꯏꯌꯦ
ꯑꯁ ꯒ꯭ꯔꯤꯟꯗꯣ
ꯑꯗꯨꯒ ꯑꯣꯔꯦꯟꯖꯇꯨ ꯄꯥꯝꯗꯦ ꯍꯥꯏꯕꯋꯅꯦꯗ ꯅꯪꯅ ꯎꯝ ꯀ꯭ꯂꯥꯁꯔꯨꯝꯗ ꯌꯥꯝ ꯁꯥꯊꯤꯕꯗꯣ ꯈꯪꯕ꯭ꯔꯥ ꯅꯤꯡꯁꯤꯡꯕ꯭ꯔꯥ
ꯑꯦꯁ ꯎꯌꯥꯥ ꯀꯁꯦ ꯑꯣꯖꯥꯒ ꯇꯧ ꯑꯣꯖꯥꯒꯩꯒꯁꯨ ꯂꯥꯏꯔꯤꯛ ꯄꯥꯗꯕꯤꯗ ꯂꯥꯛꯑꯒ ꯐꯨꯕꯗꯨꯔꯣ ꯑꯩ ꯃꯥꯅ
ꯎꯝ ꯑꯣꯖꯥꯒꯤ ꯆꯩ ꯆꯥꯕꯗ ꯆꯥꯕꯗ ꯆꯥꯕꯗ ꯑꯩꯈꯣꯏꯅ ꯂꯥꯡꯒ ꯅꯨ ꯍꯥꯏꯔꯦ ꯑꯩꯅ ꯂꯥꯡꯒꯅꯨ ꯅꯪ ꯁꯥꯊꯤꯒꯅꯨ ꯑꯣꯖꯥꯅ ꯅꯨꯡꯁꯤꯕꯤꯔꯣꯏ ꯍꯥꯏꯔꯦ ꯅꯪꯅ ꯇꯥꯗꯕꯅꯦꯕ
ꯇꯗꯔꯤꯗ ꯑꯝ ꯇꯝ ꯇꯥꯏ ꯐꯨꯒꯠꯂꯛꯄꯅꯦꯕꯣ
ꯎꯝ
ꯍꯣꯝꯋꯔꯛꯁꯨ ꯇꯧꯔꯛꯑꯣ ꯍꯥꯏ ꯇꯧꯔꯛꯇꯦ ꯎꯝ
ꯑꯗꯨꯅꯤꯅꯦ ꯇꯧꯔꯛꯄꯗꯒꯤ ꯍꯧꯖꯤꯛꯐꯥꯎ ꯀꯥꯎꯗ꯭ꯔꯤꯅꯦ ꯑꯗꯨ
ꯅꯪꯗꯤ ꯒ꯭ꯌꯥꯟ ꯌꯥꯝꯅ ꯇꯥꯕꯗꯣ ꯑꯗꯨꯝ ꯃꯇꯝꯗ ꯂꯥꯏꯔꯤꯛꯀ ꯄꯥꯗꯅ
ꯎꯝ ꯃꯥꯅꯦ ꯑꯁ ꯂꯥꯏꯔꯤꯛ ꯄꯥꯝꯃꯟꯗꯅꯀꯣ ꯍꯧꯖꯤꯛ ꯑꯣꯏꯅ ꯀꯣꯛ ꯆꯥꯛꯈꯠꯂꯛꯑꯦ ꯍꯥꯏꯕ ꯑꯉꯥꯡꯗ ꯂꯥꯏꯔꯤꯛ ꯍꯩꯕ ꯌꯥꯗ꯭ꯔꯦ
ꯑꯗꯨꯅꯦ ꯐꯖꯅ ꯄꯥꯔꯝꯄꯒ ꯄꯥꯁ ꯈꯇ ꯄꯥꯁ ꯃꯥꯛ ꯇ
ꯑꯦꯔꯥ ꯄꯥꯁꯃꯛꯇꯤ ꯈꯔ ꯍꯦꯜꯂꯦ ꯄꯥꯁꯃꯛꯇꯣ ꯊꯥꯔꯇꯤ ꯐꯣꯔ ꯍꯥꯏꯔꯁꯦ ꯑꯗꯨꯝ ꯊꯥꯔꯇꯤ ꯐꯥꯏꯇꯤ ꯐꯪꯕꯅꯦ ꯃꯥꯛ ꯑꯃ ꯈꯇꯪ ꯑꯣꯏꯔꯁꯨ ꯍꯦꯟꯕꯅꯦ ꯍꯋꯥ ꯍꯥꯥ
ꯀꯟꯗ꯭ꯔꯤꯒꯗꯕ ꯃꯥꯜꯂꯦꯗ ꯅꯪꯒꯤꯗꯣ ꯃꯥꯒꯅꯤꯒ ꯍꯤꯟꯖꯤꯗ ꯍꯥꯞꯄꯨꯔꯦꯅꯦ ꯅꯪ ꯑꯃꯨꯒ
ꯎꯝ ꯑꯁ ꯍꯧꯖꯤꯛꯇꯤ ꯌꯥꯗ꯭ꯔꯦ ꯍꯜꯅꯨꯔꯦ
ꯍꯅꯨꯕ ꯃꯇꯝꯁꯤꯅ
ꯌꯥꯗ꯭ꯔꯦꯕꯥꯥ
ꯅꯅꯥꯎ ꯅꯨꯄꯥꯗꯤ ꯀꯝꯗꯧꯔꯤꯕꯅꯣ ꯅꯅꯥꯎ ꯅꯨꯨꯄꯥ ꯈꯔꯥ ꯑꯩꯒ ꯃꯅꯥꯕꯗꯣ
ꯑꯁ ꯏꯅꯥꯎꯅꯨꯄꯥꯁꯦ ꯃꯥꯁꯨ ꯐꯝꯆꯥ ꯆꯥꯔ ꯂꯩꯌꯦꯅꯦ ꯊꯕꯛ ꯁꯨ ꯍꯥꯏꯔꯁꯨ ꯌꯥꯗꯦ ꯊꯕꯛ ꯆꯠꯂꯣ ꯍꯥꯏꯔꯁꯨ ꯌꯥꯗꯦ ꯅꯪꯒ ꯆꯞ ꯃꯥꯟꯅꯩ ꯍꯥꯏꯕ
ꯑꯗꯨꯅꯦ ꯑꯩꯒ ꯆꯥꯃꯤꯟꯅꯥꯕꯒꯤ ꯑꯣꯏꯔꯝꯒꯅꯤꯕꯗꯣ ꯑꯩꯅꯗꯤ ꯅꯆꯦꯒꯨꯝꯅ ꯃꯥꯜꯂꯣ ꯅꯆꯦꯒ ꯃꯥꯜꯂꯣ ꯍꯥꯏꯅꯀꯣ ꯆꯦ ꯑꯁꯨꯕꯗꯨꯣ ꯐꯖꯅ ꯑꯗꯣ ꯃꯊꯥꯡꯗꯗꯤ ꯑꯩ ꯌꯨꯝ ꯁꯥꯕ ꯉꯝꯗꯦ ꯅꯪ ꯐ꯭ꯔꯤ ꯇꯧꯕꯤꯗꯧꯅꯤꯀꯣ ꯅꯪ ꯁꯥꯕꯗꯣ ꯑꯃꯨꯛꯀ ꯅꯪ ꯅꯣꯏ ꯌꯨꯝ ꯂꯣꯏꯕ ꯃꯇꯝꯗꯣ
ꯎꯝ ꯐ꯭ꯔꯤ ꯁꯥꯕꯤꯒꯦ ꯐ꯭ꯔꯤꯗ ꯁꯥꯕꯤꯒꯦ ꯑꯗꯨꯒ
ꯑꯍꯥꯎ ꯑꯍꯥꯎ ꯄꯤꯖꯥꯒꯥꯅꯤꯗ ꯀꯩꯅꯣ ꯅꯨꯡꯇꯤꯒꯤ ꯁꯥꯕ ꯈꯨꯗꯤꯡꯒꯤ ꯑꯗꯨꯝ ꯑꯍꯥꯎ ꯍꯥꯎ ꯄꯤꯖꯒꯅꯤ ꯄꯨꯛ ꯊꯥꯟꯅꯖ
ꯔꯤꯐ꯭ꯔꯦꯁꯃꯦꯟ ꯔꯤꯐ꯭ꯔꯦꯁꯃꯦꯟꯗꯤ ꯈꯔ ꯍꯥꯎꯕ ꯇꯥꯔꯦ
ꯄꯨꯔꯥ ꯁꯥꯎꯕꯤꯒꯅꯤ
ꯔꯤꯐ꯭ꯔꯦꯁꯃꯦꯟꯒꯨꯝꯕ
ꯔꯤꯐ꯭ꯔꯦꯁ ꯕꯦꯡꯒꯥꯁꯦ ꯀꯦꯁꯤ ꯈꯔ ꯑꯣꯏꯗꯧꯕꯅꯦ ꯀꯞ ꯁꯤꯒ ꯄꯤꯖꯥꯒ ꯇꯧꯕꯤꯗꯧꯅꯦ
ꯎꯝ ꯑꯣꯛꯇꯣꯄꯣꯁ ꯑꯁ
ꯑꯁ ꯁꯤ ꯐꯨꯠ ꯀ꯭ꯔꯦꯐꯣ ꯀꯗꯣ
ꯎꯝ ꯑꯁ ꯅꯣꯏ ꯌꯨꯝ ꯃꯅꯥꯛꯇꯥ ꯌꯥꯝ ꯌꯣꯟꯗꯥꯏꯅꯦ ꯑꯗꯨꯗꯣ ꯁꯤꯐꯨꯠꯇꯣ
ꯌꯣꯜꯃꯤꯅꯦ ꯑꯗꯣ
ꯑꯗꯨꯗꯤ ꯅꯣꯏꯗꯗꯤ ꯊꯕꯛ ꯊꯕꯛ ꯇꯧꯕ ꯅꯨꯡꯉꯥꯏꯒꯅꯤ ꯍꯥꯏꯕ ꯅꯣꯏ ꯃꯅꯥꯛꯇꯨꯗꯤ ꯁꯤ ꯐꯨꯗ ꯌꯥꯝ ꯌꯣꯟꯕꯅꯤꯅꯀꯣ ꯑꯩꯒꯤ ꯄꯥꯝꯖꯕ ꯑꯣꯏꯕꯅꯤꯅ
ꯍꯨꯃꯥꯡ ꯊꯣꯛꯄ ꯍꯨꯃꯥꯡ ꯊꯣꯛꯄ꯭ꯔꯥ ꯍꯥꯏꯔꯒ ꯗꯥꯏ ꯐꯝꯍꯟꯕꯤꯃꯨꯀꯣ ꯅꯣꯏ ꯁꯣꯂꯛꯄꯇꯨꯅ ꯅꯣꯏ ꯁꯣꯂꯛꯇꯨꯀꯣ ꯊꯕꯛ ꯇꯧꯕꯛ ꯗꯥꯏ ꯐꯝꯍꯟꯕꯅ ꯑꯃꯨꯒ
ꯍꯤꯛ ꯍꯤꯛ ꯑꯥ ꯅꯣꯏ ꯃꯛ ꯅꯣꯏ ꯃꯈꯥ ꯏ ꯎꯟꯍꯨ ꯅꯣꯏ ꯃꯈꯥꯒꯤ ꯅꯣꯏ ꯃꯈꯥꯏꯒꯤ ꯇꯨꯔꯦꯜꯗꯣ ꯇꯨꯔꯦꯜ ꯍꯥꯏꯒꯗ꯭ꯔꯥ ꯑꯗꯨꯗ ꯉꯥ ꯐꯥꯕ ꯌꯥꯝ ꯅꯨꯡꯉꯥꯏꯕꯅꯤꯅꯦ
ꯐꯨꯔꯦꯜꯗꯣ ꯑꯁ
ꯁꯤ
ꯉ ꯈꯛꯇꯥ ꯊꯗꯔꯤ ꯗꯤꯁꯤ ꯍꯥꯏꯁꯦ ꯍꯨꯚ ꯏꯁꯤꯡ ꯃꯔꯥꯡ ꯃꯔꯛꯇ ꯂꯩꯗꯕꯀꯣ ꯅꯣꯏꯒꯤ
ꯎꯝ
ꯃꯇꯥꯡ ꯃꯇꯥꯡꯗꯨꯗꯤ ꯐꯖꯅ ꯎꯍꯨꯡ ꯁ꯭ꯋꯤꯃꯤꯡ ꯄꯨꯜ ꯑꯣꯏꯅ ꯁꯤꯔꯁꯤꯔ ꯀꯜꯂꯤ ꯎꯝ
ꯑꯁ ꯍꯥꯍꯥꯍꯥ
ꯋꯥꯜ ꯃꯥꯅꯥꯒꯦꯗꯣ
ꯎꯝ ꯌꯥꯏꯑꯦ ꯂꯣꯀꯦꯜꯒꯤ ꯁ꯭ꯋꯤꯃꯤꯡꯄꯣ ꯁꯦꯝꯃꯒ ꯄꯩꯁꯥ ꯆꯪꯗꯕꯤ
ꯉꯥ ꯑꯗꯨꯅꯦ ꯉꯥ ꯌꯣꯛꯄ꯭ꯔꯥ ꯍꯥꯏꯔꯒ ꯃꯤꯅ ꯌꯣꯛꯂꯩꯔꯦꯒ ꯑꯃꯨꯛ ꯌꯣꯛꯑꯣ ꯏ ꯏꯔꯨꯔꯒ ꯂꯩꯔ ꯂꯣꯏꯔꯦ ꯑꯗꯨꯅ
ꯎꯝ ꯑꯃꯨꯛ ꯉꯥ ꯁꯤꯗꯅ ꯀꯣ ꯏꯔꯨꯕꯤꯕ꯭ꯔꯥ ꯍꯥꯏꯔꯒ ꯂꯣꯏ ꯇꯥꯎꯈꯠꯇꯅ
ꯁꯣꯏꯗ꯭ꯔꯦ ꯑꯗꯨꯕꯨꯗꯤ ꯇꯥꯎꯍꯜꯂꯤꯑꯦ ꯉꯥꯁꯤꯡꯗꯣ
ꯅꯪꯁꯦ ꯆꯠ ꯆꯠꯄ ꯃꯥꯜꯂꯦ
ꯑꯩ
ꯆꯠꯂꯤꯔꯥ
ꯑꯗꯨꯝ ꯋꯥꯛꯀꯤꯡ ꯆꯠꯊꯣꯛ ꯆꯠꯁꯤꯟ
ꯅꯣꯡ ꯇꯥꯗ꯭ꯔꯣ ꯁꯣꯝ ꯅꯣꯏꯗ ꯅꯣꯏꯔꯣꯝꯗ
ꯇꯞꯂꯤ ꯇꯞꯂꯤ ꯇꯥꯌꯦ ꯑꯗꯨ ꯍꯧꯖꯤꯛꯇꯤ ꯇꯥꯗ꯭ꯔꯦꯗ ꯉꯔꯥꯡ ꯃꯝꯕꯥꯗꯤ ꯐꯖꯅ ꯇꯞꯂꯤ ꯇꯞꯂꯤ ꯇꯥꯔꯒ
ꯅꯪ ꯍꯧꯖꯤꯛꯀꯥꯟꯁꯤ ꯀꯔꯤ ꯀꯔꯤ ꯍꯣꯅꯔꯤꯕ꯭ꯔꯣ ꯍꯧꯖꯤꯀꯥꯟꯁꯤꯕꯨ
ꯑꯗꯨꯝ ꯑꯩꯅ ꯍꯥꯏꯔꯦ ꯃꯜꯇꯤ ꯇꯥꯁꯀꯤꯡꯅꯦ ꯍꯥꯏꯔꯒ
ꯍꯣꯏꯅꯦ ꯃꯜꯗꯤ ꯇꯥꯁꯀꯤꯡ ꯑꯇꯣꯞꯄꯁꯨ ꯌꯥꯏꯅ ꯇꯣꯛꯄꯗꯣ ꯊꯕꯛ ꯇꯧꯕꯒꯤ ꯅꯠꯇꯕ ꯑꯔꯩ ꯑꯔꯩꯕ ꯇꯧꯒꯦ ꯁꯤꯅꯦꯕ ꯑꯗꯨꯗꯤ
ꯎꯝ ꯑꯔꯩ ꯑꯔꯩꯕꯅꯦ ꯑꯩꯈꯣꯏꯅ ꯇꯧꯔꯤꯁꯦ ꯀꯣꯟ ꯇꯨꯕ ꯂꯩꯒꯅꯤ ꯇꯨꯔꯅꯤ ꯐꯤ ꯇꯨꯅꯤꯉꯥꯏ ꯂꯩꯔꯗꯤ ꯑꯗꯨꯝ ꯇꯨꯔꯅꯤ ꯂꯧ ꯆꯠ ꯆꯠꯅꯤꯡꯉꯥꯏ ꯂꯩꯔꯅꯤ ꯂꯧ ꯆꯠꯂꯅꯤ ꯏꯁꯤꯡ ꯍꯣꯟꯕ ꯂꯩ ꯂꯩꯔꯅꯤ ꯃꯤ ꯃꯌꯨꯝꯒꯤ ꯏꯁꯤꯡꯗꯣ ꯍꯣꯟꯕꯤꯔꯅꯤ ꯁꯤꯅꯦ ꯃꯜꯇꯤ ꯍꯥꯏꯕꯕꯨ ꯎꯄꯥꯏ ꯂꯩꯇꯦ ꯄꯨꯟꯁꯤꯁꯦ
ꯑꯗꯨ ꯑꯣꯏꯔꯅꯤ ꯐꯖꯅ ꯆꯥꯔꯤꯁꯦ ꯌꯦꯡꯉꯣ ꯍꯧꯖꯤꯛꯁꯦ ꯃꯈꯣꯟꯐꯥꯎ ꯇꯥ ꯆꯥꯕ ꯃꯈꯣꯟ ꯇꯥꯏꯌꯦꯕ
ꯆꯥꯕꯗꯤ ꯎꯝ ꯇꯣꯛꯄ ꯌꯥꯗꯦ
ꯅꯣꯡꯁꯥꯁꯦ ꯑꯃꯨꯛꯀ ꯊꯣꯛꯂꯛꯑꯦ ꯑꯁ ꯇꯜꯂꯦꯍꯦ
ꯐꯩꯌꯦ ꯑꯩꯈꯣꯏꯗꯗꯤ ꯅꯣꯡꯃꯪꯕꯒꯤꯀꯣ ꯌꯥꯗꯦ ꯅꯨꯡꯁꯥ ꯊꯣꯛꯑꯣ ꯍꯥꯏꯔꯤꯅꯦ ꯊꯕꯛ ꯁꯨꯅꯤꯉꯥꯏ ꯌꯥꯝ ꯂꯩꯔꯤ ꯍꯥꯏꯕ ꯍꯧꯖꯤꯛꯁꯨ ꯍꯖꯤꯔꯥ ꯁꯨꯕ ꯆꯠꯈꯤꯗꯣꯏꯅꯦ
ꯑꯗꯨꯅꯤꯅꯦ ꯍꯦꯛ ꯆꯥꯕ ꯂꯣꯏꯔꯒ ꯍꯥꯕꯗꯤ ꯍꯦꯛꯇ ꯀꯨꯏ ꯅꯪꯒꯤꯗꯣ ꯐꯨꯜꯒꯤꯒ ꯄꯤꯔꯝ ꯐꯨꯜ ꯄꯤꯔꯛꯒꯝꯗꯅ
ꯎꯝ ꯑ ꯑꯌꯨꯛꯇꯗꯤ ꯂꯧ ꯄꯦꯡꯕ ꯆꯠꯂꯦ ꯍꯜꯂꯛꯑꯒ ꯑꯁꯤ ꯆꯥꯛ ꯆꯥꯔꯤꯅꯦ ꯍꯧꯖꯤꯅꯅꯨ ꯑꯃꯨꯛ ꯍꯥꯏꯖꯤꯔꯥ ꯎꯝ ꯍꯥ ꯂꯧ ꯂꯤꯡꯕ ꯂꯣꯏꯔꯦ
ꯂꯤꯡ ꯍꯥꯏꯕꯅꯦ ꯑꯁ ꯀꯔꯤ ꯍꯤꯡ ꯐꯥꯏꯗꯣꯡꯒꯗꯣ ꯀꯛꯄ ꯀꯁꯦ ꯐꯖꯅ ꯀꯛ ꯂꯝꯒꯅꯤ ꯑꯗꯨꯗꯤ
ꯑꯁ ꯀꯛꯑꯦ
ꯃꯁꯜꯒꯗꯤꯀꯣ ꯍꯥꯏꯔꯅꯨ ꯖꯤꯝ ꯅꯨꯡ ꯖꯤꯝꯒꯥꯗꯣ ꯂꯣꯏ ꯂꯩꯍꯧꯔꯦ ꯑꯩꯈꯣꯏ ꯃꯁꯜꯗꯤ
ꯑꯔꯅꯣꯜꯒꯁꯦ ꯍꯦꯜꯂꯝꯒꯅꯤꯅꯦ
ꯑꯥ ꯍꯥꯏꯔ ꯀꯥꯟꯅꯗ꯭ꯔꯦ
ꯑꯗꯨꯅꯦꯕ ꯆꯝꯐꯨꯠ ꯈꯛ ꯆꯥꯔꯗꯤ ꯌꯥꯔꯣꯏꯀꯣ ꯑꯗꯨꯁꯨ
ꯎꯝ ꯑꯁ ꯗꯥꯏꯠꯅꯦ
ꯆꯝꯐꯨꯠꯅ ꯗꯥꯏ
ꯆꯝꯐꯨꯠꯁꯦ ꯗꯥꯏꯠꯅꯦ ꯑꯌꯨꯛꯇ ꯌꯦꯔꯨꯝ ꯆꯥꯔꯦ
ꯑꯥ
ꯎꯝ ꯆꯥꯛ ꯆꯥꯕꯗ ꯆꯝꯐꯨꯠ ꯑꯃꯨꯛ ꯆꯥꯔꯦ ꯅꯨꯡꯗꯥꯡꯗꯅ ꯑꯣꯛꯁꯥ ꯆꯥꯕ
ꯑꯝ ꯃꯈꯣꯡ ꯃꯔꯤ ꯃꯈꯣꯡ ꯃꯔꯤꯗꯤ ꯁꯣꯏꯕ ꯌꯥꯗꯦꯕ
ꯎꯝ
ꯃꯈꯣꯡ ꯃꯔꯤꯒꯁꯦ ꯍꯦꯛ ꯍꯦꯛ ꯆꯤꯈꯥꯏꯕꯤꯅꯦꯕ ꯅꯪꯁꯦ ꯇꯧꯔꯤꯁꯦ ꯗꯕꯠ ꯗꯕꯠ ꯍꯥꯏꯔ
ꯎꯝ
ꯅꯣꯏ ꯌꯦꯟ ꯃꯈꯣꯟ ꯌꯥꯝ ꯇꯥꯏꯌꯦ ꯎꯆꯦꯛ ꯍꯥꯏꯗꯣꯏꯔꯥ
ꯎꯆꯦꯛꯁꯨ ꯂꯩꯌꯦ ꯎꯆꯦꯛ ꯃꯈꯣꯟꯁꯨ ꯇꯥꯏ ꯁꯟ ꯃꯈꯣꯟꯕꯧ ꯇꯥꯏꯗ ꯑꯩꯗꯤ
ꯎꯝ ꯑꯩꯗꯤ ꯉꯥꯏꯍꯥꯛ ꯂꯩꯥꯔꯒ ꯗꯣꯕꯤꯁꯨ ꯑꯣꯟꯕ ꯆꯠꯈꯤꯒꯅꯤ
ꯎꯝ ꯅꯪꯁꯦ ꯇꯧꯅꯤꯡꯕꯅ ꯇꯧꯅꯤꯡꯕ ꯇꯧꯕ ꯈꯛꯇ ꯊꯕꯛ ꯇꯧꯔꯒꯦꯁꯤꯅꯦꯕ ꯅꯪꯁꯦ
ꯎꯝ ꯑꯁ ꯍꯣꯠꯅꯕ ꯌꯥ ꯍꯣꯠꯅꯕ ꯀꯟꯕ ꯌꯥꯗꯦꯅꯦ ꯆꯥꯕ ꯂꯦꯞꯄ ꯌꯥꯗꯕꯅꯤꯅ
ꯆꯥꯕ ꯁꯨꯛꯂꯦꯞ ꯂꯦꯞꯇꯕꯤ ꯊꯕꯛꯁꯨ ꯁꯨꯛꯂꯦꯞ ꯂꯦꯞꯂꯣꯏ ꯁꯤꯅꯦꯕ ꯅꯪꯁꯦ
ꯃꯥꯅꯦ ꯑꯁ ꯊꯕꯛ ꯂꯦꯞꯄꯗꯤ ꯆꯥꯕ ꯂꯦꯞꯄꯦ ꯀꯔꯤ ꯍꯥꯏꯕ ꯈꯨꯠ ꯆꯣꯠꯇ꯭ꯔꯗꯤ ꯆꯤꯟ ꯆꯣꯠꯇ꯭ꯔꯦ ꯍꯥꯏꯕꯗꯨ ꯈꯪꯗ꯭ꯔꯣ
ꯑꯁ ꯑꯗꯨꯕꯨꯗꯤ ꯑꯁ ꯐꯛꯂꯥꯡꯗ ꯌꯩꯕꯒ ꯆꯞ ꯃꯥꯟꯅꯥꯔꯦ ꯑꯗꯨꯗꯤ ꯋꯥꯗꯨꯗꯤ ꯁꯨꯡꯁꯣꯏ ꯁꯣꯏꯗꯦꯍꯦ ꯀꯥꯏ ꯑꯁ ꯆꯨꯝ ꯑꯆꯨꯝꯕ ꯉꯥꯛꯇ ꯉꯥꯡꯂꯛꯄꯁꯤꯅꯕ
ꯎꯝ ꯈ꯭ꯔ ꯇꯧꯔꯛꯀꯅꯤ ꯍꯥꯏꯕ
ꯅꯩꯁꯤꯜꯂꯒꯦ ꯁꯤꯅꯦꯕ
ꯕꯐꯦꯂꯣ ꯃꯈꯣꯟ ꯇꯥꯏ ꯃꯉꯛꯇ ꯀ꯭ꯔꯦꯡ ꯀ꯭ꯔꯦꯡ ꯀ꯭ꯔꯦꯡ ꯇꯧꯕꯗꯣ